ꯍ
ꯑꯣ ꯇꯨꯡꯝꯕꯣ
ꯇꯨꯝꯗ꯭ꯗ ꯍꯤꯞꯄ ꯂꯩꯗ
ꯎ ꯀ ꯐꯅ ꯑꯁ ꯑꯩꯁꯨ ꯇꯨꯝꯕ ꯌꯥꯃꯗ ꯑꯩꯅ ꯀꯣ ꯇꯧꯔꯛꯄꯅꯤꯅꯦ
ꯑꯗꯨꯗꯅꯦ
ꯎꯝ
ꯖꯥꯇꯤ ꯆꯥꯔꯕ
ꯑꯧ ꯆꯔꯦ
ꯀꯥꯏꯃꯤꯇ ꯆꯔꯒꯦ
ꯁꯤ ꯏꯦꯟꯖꯥꯡ ꯍꯥꯋꯏ ꯈꯔꯥ
ꯈꯔ
ꯑ ꯈꯔ ꯈꯛꯇ
ꯌꯥꯝ ꯅꯠꯇꯕ
ꯎꯝ ꯌꯥꯝꯗꯅ
ꯀꯩꯃꯊꯗ ꯆꯥꯔꯒꯦ
ꯑꯁ ꯃꯅꯥ ꯃꯅꯥ ꯃꯁꯤꯡꯅꯤꯅ ꯀꯔꯤ ꯃꯃꯤꯡꯗꯤ ꯈꯪꯗ꯭ꯔꯦ
ꯃꯅꯥ ꯃꯁꯤꯡꯕꯨ ꯍꯥꯎꯔꯦ
ꯎꯝ ꯑꯗꯨꯒ ꯃꯣꯔꯣꯛ ꯃꯦꯠꯄꯗꯣ
ꯑ
ꯑꯗꯣ ꯑꯁ ꯑꯗꯨꯗꯤ ꯍꯥꯎꯋꯦ ꯃꯍꯥꯎ ꯂꯩꯌꯦ ꯑꯗꯨꯒꯤ
ꯎꯝ ꯀꯅꯥꯅ ꯊꯣꯡꯏꯤꯅꯣ
ꯌꯦꯁ ꯏꯃꯥꯒ ꯏꯖꯦꯒ ꯎꯝ ꯑꯣꯏꯔꯃꯦ
ꯍꯟꯖꯥꯡ ꯍꯥꯎ ꯏꯟꯖꯥꯡ ꯍꯥꯎꯕ ꯀꯥꯟꯗꯗꯤ ꯅꯨꯄꯥꯅ ꯊꯣꯡꯕ ꯄꯛꯄꯅꯦꯍꯦ
ꯎꯝ ꯏꯟꯖꯥꯡꯗꯤ ꯍꯥꯎ
ꯑꯩꯈꯣꯏꯗꯤꯀꯣ ꯅꯨ ꯅꯨ ꯑꯩꯈꯣꯏꯗꯤ ꯅꯨꯡꯇꯤꯒꯤ ꯑꯗꯣ ꯑ ꯁꯥ ꯁꯟꯁꯨ ꯑꯗꯨꯝ ꯊꯣꯡꯗꯕꯅꯤꯅ ꯆꯥꯛ ꯆꯥꯕ ꯃꯇꯝꯗꯩ ꯃꯨꯛꯕꯥꯡꯅꯤ ꯈꯪꯕ꯭ꯔꯥ ꯌꯨꯇꯨꯕꯇ ꯌꯨꯇꯨꯕꯇ ꯊꯥꯗꯔꯒ ꯑꯁ ꯌꯦꯡꯉꯒ ꯆꯥꯕꯅꯦ ꯑꯁ ꯎꯄꯥꯏ ꯂꯩꯇꯦ
ꯅꯣꯡꯃꯗꯤ ꯍꯥꯎꯕ ꯃꯇꯝꯗ ꯅꯨꯄꯥꯅ ꯊꯣꯡꯉꯣꯍꯦ
ꯎꯝ ꯏꯕꯥꯅꯤꯁꯨ ꯈꯪꯅꯗꯕꯅꯤꯅ ꯅꯣꯡꯃꯗꯤ ꯁꯣꯏꯅ ꯈꯪꯅꯒꯅꯤꯅ ꯑꯗꯨ ꯃꯇꯝꯗ ꯃꯨꯛꯄꯥꯡ ꯌꯦꯡꯉ ꯆꯥꯔꯁꯤ
ꯑꯩꯗꯤ ꯑꯒꯨꯝꯕ ꯍꯩꯅꯗꯦꯗ
ꯁꯦꯠ ꯇꯜꯂꯦꯁꯤꯕ
ꯑꯩꯗꯤ ꯑꯁꯦꯡꯕ ꯉꯥꯛꯇ
ꯎꯝ
ꯗꯥꯏꯔꯦꯛ
ꯗꯥꯏꯔꯦꯛꯔꯣ
ꯎꯝ ꯗꯥꯏꯔꯦꯛ ꯗꯥꯏꯔꯦꯛ ꯈꯛꯇꯅꯦ ꯑꯩꯗꯤ
ꯎꯝ
ꯇꯨꯝꯔꯕ ꯇꯣꯛꯄꯗꯤ
ꯑꯥ ꯇꯨꯝꯈ꯭ꯔꯦ ꯏꯊꯟꯗꯅꯦ ꯍꯧꯖꯤꯛ ꯇꯨꯝꯗ꯭ꯔꯤ ꯍꯥ
ꯉꯜꯂꯦꯕ
ꯎꯝ ꯑꯩ ꯊꯦꯡꯗꯤ ꯊꯦꯡꯕꯅꯤꯍꯦ
ꯄꯨꯡ ꯇꯔꯥ ꯇꯥꯗ꯭ꯔꯤꯗ ꯇꯔꯥ ꯇꯥꯗ꯭ꯔꯤ ꯎꯝ
ꯑꯃꯈꯛꯇ ꯉꯥꯏꯔꯦ ꯇꯥꯛ
ꯄꯥꯔꯗꯔꯁꯤ ꯀꯩ ꯇꯕꯛ ꯀꯩꯀꯩ ꯊꯕꯛ ꯇꯧꯔꯤꯅꯣ
ꯀꯩꯁꯨ ꯇꯧꯗꯦꯗ
ꯑꯌꯥꯝꯕꯅ ꯃꯤ ꯃꯤ ꯑꯌꯥꯝꯕꯅ ꯑꯗꯨ ꯉꯥꯛ ꯑꯗꯨ ꯉꯥꯛꯇ ꯍꯪꯉꯛꯄ ꯑꯩ ꯈꯨꯝꯅꯤꯡꯉꯥꯏ ꯈꯪꯗ꯭ꯔꯦꯕ ꯊꯕꯛꯇꯤ ꯇꯧꯗꯕꯅꯤꯅ
ꯑꯦ ꯊꯕꯛ ꯃꯆꯥ ꯑꯃꯒ ꯇꯧꯔꯤꯁꯦ ꯇꯧꯍꯦ
ꯎꯝ ꯇꯧꯒꯦꯗꯤ ꯇꯧꯔꯝꯅꯦ
ꯑꯗꯨꯅꯤ
ꯍꯧꯖꯤꯛꯀꯥ ꯃꯇꯝꯁꯦ ꯊꯕꯛ ꯃꯆ ꯆꯥꯒ ꯂꯥꯏꯔꯤꯅꯤ ꯆꯪꯕꯐꯥꯎ ꯐꯪꯗꯔꯦꯅꯦ
ꯑꯗꯨꯅꯦ
ꯌꯥꯗ꯭ꯔꯦ ꯊꯥꯏꯅꯒꯤ ꯃꯇꯝꯒ ꯄꯨꯔꯥ ꯍꯣꯡꯉꯤꯅꯦ
ꯌꯥꯝ ꯍꯣꯡꯈ꯭ꯔꯦ
ꯌꯥꯗ꯭ꯔꯦ ꯃꯇꯝꯁꯦ ꯅꯨꯄꯤ ꯊꯤꯔꯒ ꯑꯉꯥꯡ ꯄꯣꯛꯑꯒ ꯑꯗꯨꯅ ꯐꯔꯦ
ꯅꯨꯄꯤ ꯊꯤꯔꯦꯛ ꯀꯅꯥꯅ ꯊꯥꯛꯇꯣꯏꯕ ꯀꯅꯥꯅ ꯊꯥꯛꯇꯣꯏꯕ ꯈꯪꯗꯕꯤꯗ ꯑꯉꯥꯡꯗꯤ ꯌꯥꯝ ꯌꯥꯝ ꯄꯣꯛꯑꯅꯤ
ꯅꯨꯄꯤ ꯏ ꯏꯅꯥꯛ ꯈꯨꯨꯟꯕꯕꯨ ꯐꯥꯒꯗꯕꯅꯤ
ꯃꯁꯥꯅꯕꯨ ꯌꯥꯔꯗꯤ ꯐꯩꯅꯦ
ꯎꯝ ꯌꯥꯗ꯭ꯔꯁꯨ ꯐꯥꯒꯗꯕꯅꯤ ꯕꯥꯏ ꯐꯥꯗ꯭ꯔꯗꯤ ꯑꯝꯇ ꯐꯪꯉꯣꯏꯕ
ꯑꯗꯨꯗꯤ ꯑꯩꯁꯨ ꯌꯥꯎꯕꯤꯒꯧ
ꯌꯥꯎꯑꯣ ꯑꯩꯒꯤ ꯕꯤꯅꯤꯡꯗꯣ ꯈꯔ ꯋꯥꯠꯄ ꯉꯟꯔꯗꯤ ꯌꯥꯔꯤꯅꯤ
ꯎꯝ ꯌꯥꯎꯒꯂꯔ ꯏꯅꯦ
ꯎꯝ
ꯑꯁꯗꯤ ꯀꯩꯀꯩ ꯊꯕꯛ ꯇꯧꯔꯅꯤ
ꯑꯁ ꯇꯧꯔꯔꯣꯏꯗ ꯍꯌꯦꯡ ꯀꯩ ꯇꯧꯁꯤꯔꯥ ꯈꯟꯗꯦ
ꯎ ꯄꯣꯊꯥꯗꯔꯣ
ꯄꯣꯊꯥꯗ ꯃꯥꯅꯦ ꯎ
ꯎꯝ
ꯅꯁꯦ ꯑꯩ ꯍꯛꯆꯥꯡ ꯉꯝꯅꯤꯅꯦ
ꯊꯥ
ꯃꯆꯥ ꯉꯝꯗꯦꯕꯠꯂꯤ ꯃꯇꯝꯗ ꯑꯃꯨꯛ
ꯁꯕꯁ ꯃꯥꯂꯦꯕꯣ
ꯎꯝ ꯃꯥꯡꯒꯗꯕꯅꯦ
ꯕ꯭ꯔꯥꯗꯔꯒꯤ ꯃꯈꯣꯟꯅꯗꯤ ꯍꯆꯥꯡ ꯑꯁꯤ ꯌꯥꯝ ꯐꯔꯝꯗꯧ ꯃꯥꯜꯂꯦꯕꯣ
ꯑꯣ ꯌꯥꯝ ꯐꯔꯝꯃꯦ ꯚꯥꯏ ꯃꯌꯥꯡ ꯌꯥꯝ ꯀꯪꯉꯩ
ꯖꯤꯝꯒꯁ ꯅꯥꯔꯀꯣ ꯑꯁ ꯇꯧꯈꯥꯏꯈ꯭ꯔꯕꯅꯤ ꯁꯔꯨ ꯉꯗ ꯇ ꯈꯔꯅꯤ
ꯑꯩꯗꯤ ꯀꯪꯅꯤꯡꯉꯁꯨ ꯀꯥꯡꯕꯨ ꯐꯪꯗꯦꯅꯦ
ꯑꯩꯗꯤ ꯁꯅꯕꯗꯒꯤꯀꯣ ꯁꯔꯨꯒ ꯈꯔ ꯑꯃ ꯇꯦꯛꯈ꯭ꯔꯕꯅꯤ ꯂꯨꯝꯕ ꯈꯔ ꯊꯥꯡꯕꯗꯒꯤꯀꯣ ꯑꯁ ꯑꯗꯨꯗꯒꯤ ꯁꯔ ꯇꯣꯛꯒꯦꯔꯥ ꯄꯥꯎꯁꯦ ꯇꯧꯒꯅꯦ ꯑꯗ ꯑꯁ ꯇꯧꯑꯣꯏꯗ ꯑꯩꯅ ꯑꯉꯝꯕꯗꯤ ꯇꯧꯅꯤ ꯍꯥꯏ ꯑꯩꯅ ꯑꯗꯨꯝ ꯁꯟꯅꯕꯅꯦꯕ ꯍꯧꯖꯤꯛꯐꯥꯎ ꯇꯣꯛꯇ꯭ꯔꯤꯗ
ꯌꯥꯝ ꯐꯩꯑꯅꯦ
ꯑꯍꯣꯡꯕꯗꯤ ꯑꯍꯣꯡꯕꯗꯤ ꯂꯩꯇꯕ
ꯑꯃꯨꯛ ꯆꯠꯂꯦꯁꯤꯗꯅ ꯑꯗꯨꯗꯤ
ꯎꯝ
ꯄꯦꯜ ꯂꯩꯔꯗꯤ ꯖꯤꯝꯒꯁꯦ ꯁꯥꯟꯅꯔꯁꯤꯅꯤ
ꯑꯗꯨ ꯁꯅꯥꯒꯗꯕꯅꯤ ꯍꯛꯆꯥꯡ ꯐꯕꯅꯤ ꯑꯗꯨꯕꯨ ꯀꯣ
ꯎꯝ
ꯑꯉꯥꯡ ꯑ ꯆꯍꯤ ꯌꯥꯝꯗ꯭ꯔꯗꯤ ꯑ ꯆꯍꯤ ꯎꯝ ꯀꯨꯟ ꯃꯔꯤ ꯃꯉꯥ ꯑꯗꯨꯋꯥꯏꯗ ꯁꯥꯟꯅꯒꯗꯕꯅꯤ ꯚꯥꯏ
ꯀꯅꯥꯅ ꯍꯥꯏꯌꯕꯤꯕ꯭ꯔꯥ
ꯑꯩꯅ ꯍꯥꯏꯕ ꯍꯧꯖꯤꯛꯇꯤ ꯀꯩ ꯍꯥꯏꯁꯤꯔꯦ ꯒ꯭ꯔꯣꯠ ꯃꯇꯝꯅꯤꯅ ꯑꯗꯨ ꯃꯇꯝꯗ ꯁꯅꯥꯁꯦ ꯐꯠꯇꯦꯕ
ꯒ꯭ꯔꯣꯠ ꯃꯇꯝ ꯑꯣꯏꯔꯁꯨ ꯑꯩꯈꯣꯏꯅ ꯄꯥꯏꯔꯤꯕ ꯀꯦꯖꯤ ꯀꯦꯖꯤꯗꯣ ꯌꯥꯝꯗꯦꯕ
ꯒꯣꯔ ꯃꯇꯝꯗ ꯑꯁ ꯂꯨꯝꯃꯒ ꯊꯥꯡꯕ ꯌꯥꯗꯕꯅꯤ ꯑꯗꯨ ꯊꯥꯡꯈ꯭ꯔꯗꯤ ꯑꯗꯨꯝ ꯅꯦꯝꯈ꯭ꯔꯅꯦꯕ ꯁꯥꯡꯅꯤꯉꯥꯏꯗꯨꯁꯨ ꯅꯦꯝꯈ꯭ꯔꯅꯤ
ꯑꯩꯠ
ꯌꯥꯝ ꯁꯥꯡꯈ꯭ꯔꯗꯤ ꯌꯥꯔꯦꯗ ꯑꯗꯨꯝ ꯏꯁꯅꯕ ꯌꯥꯏꯗ ꯁꯥꯡꯗꯕ ꯃꯤꯁꯨ ꯂꯩꯗꯅ
ꯑ ꯑꯩꯗꯤ ꯋꯥꯡꯊꯣꯏ ꯑꯩꯗꯤ ꯋꯥꯡꯉꯦꯗ ꯑꯗꯨ ꯏꯁꯔꯒ
ꯎꯝ ꯁꯅꯔꯣ ꯃꯤꯌꯗꯦ ꯑꯩꯁꯨ ꯑꯁꯅꯥꯒ ꯇꯧꯔꯝꯕꯅꯦ ꯎꯝ ꯁꯅꯥꯒꯦ ꯇꯧꯔꯝꯃꯦ ꯊꯥꯏꯅꯗꯤ ꯁꯥꯟꯅꯔꯝꯕꯅꯦꯕ ꯇꯣꯛꯈꯔꯕ ꯊꯥ ꯑꯃ ꯆꯍꯤ ꯑꯃ ꯑꯅꯤꯒ ꯁꯟꯅꯔꯅꯤ ꯑꯁ ꯐꯖꯔꯅꯤꯍꯦ
ꯑꯗꯨꯅꯤ
ꯗꯥꯏꯀ ꯐꯥꯔꯥ ꯆꯥꯔꯗꯤꯀꯣ ꯃꯇꯝ ꯅꯥꯏꯅ ꯆꯥꯔꯗꯤ ꯍꯛꯆꯥꯡꯗꯤ ꯑꯗꯨꯝ ꯐꯔꯅꯤ
ꯑꯩ ꯁꯥꯟꯅꯔꯤꯁꯦ ꯑꯩ ꯁꯤꯟꯅꯔꯤꯁꯦ ꯗꯥꯏꯀꯤ ꯇꯧꯒꯦ ꯇꯧꯕꯅꯦꯕ
ꯆꯥꯛ ꯌꯥꯝ ꯌꯥꯝꯅ ꯆꯥꯛꯈꯠꯂꯦꯕ
ꯅꯪꯒꯤ ꯗꯥꯏꯠꯁꯤꯗꯤ ꯑꯃꯅꯦꯍꯦ ꯗꯥꯏꯠꯇꯤ ꯑꯗꯨꯝ ꯑꯣ ꯆꯥꯛ ꯆꯥꯕ ꯍꯨꯃꯥꯟ ꯊꯣꯛꯄ ꯋꯥꯎ
ꯅꯠꯇꯦ ꯑꯩ ꯍꯥꯏꯗꯤ ꯁꯥꯟꯅꯕ ꯀꯥꯟꯗ ꯍꯨꯃꯥꯡ ꯊꯣꯛꯑꯦꯗꯅ ꯑꯗꯨ ꯃꯇꯝꯗ ꯋꯥꯏꯑꯦꯕ ꯋꯥꯕ ꯃꯇꯝꯗ ꯌꯨꯝꯗ ꯍꯜꯂꯛꯄ ꯀꯥꯟꯗꯗꯤ ꯆꯥꯛꯇꯤ ꯑꯁ ꯄꯨꯔꯥ ꯆꯥꯏ ꯌꯥꯝ ꯆꯥꯏꯌꯦ ꯆꯥꯛꯄꯨꯗꯤ ꯆꯥꯕ ꯅꯨꯡꯉꯥꯏꯌꯦ ꯑꯗꯨ ꯁꯟꯅꯔꯒ
ꯀꯦꯖꯤꯗꯤ ꯀꯌꯥ ꯀꯌꯥ ꯊꯥꯡꯕ ꯉꯝꯒꯦ
ꯀꯦꯖꯤꯁꯤ
ꯌꯥꯝ ꯂꯨꯝ ꯎꯝ
ꯌꯥꯝ ꯄꯥꯏꯔꯤꯗ ꯍꯟꯗꯛꯇꯤ
ꯎꯝ ꯌꯥꯝ ꯂꯨꯝꯅ ꯄꯥꯏꯕ ꯐꯠꯇꯕꯅꯦ
ꯑꯗꯨ ꯍꯟꯗꯛꯁꯤ ꯁꯚꯦꯟ ꯄꯣꯏꯟ ꯐꯥꯏꯐ
ꯎꯝ
ꯑꯌꯥꯝꯕꯅ ꯁꯤꯛꯁꯇꯤ ꯀꯦꯖꯤꯒꯨꯝꯕꯀꯣ
ꯎꯝ
ꯑꯗꯨ ꯈꯛꯇ ꯉꯥꯏꯔꯤꯗ ꯌꯥꯝꯗꯔꯤꯗ ꯍꯧꯖꯤꯛꯇꯤ
ꯖꯤꯝ ꯁꯟꯅꯥꯕꯁꯤꯡꯗꯤ ꯍꯛꯆꯥꯡꯗꯤ ꯀꯟꯕꯅꯦ
ꯍꯟꯗꯛ ꯆꯍꯤꯁꯤ ꯁꯅꯥꯁꯤꯔ ꯈꯟꯕꯅꯤꯅꯦ ꯄꯨꯔꯥ
ꯑꯦꯁ ꯁꯅꯥꯈ꯭ꯔꯗꯤꯀꯣ ꯆꯍꯤ ꯑꯃꯔ ꯑꯅꯤꯔ ꯔꯤꯄꯤꯠ ꯆꯠꯂꯨꯕ ꯑꯗꯨ ꯏꯁꯥꯁꯨ ꯐꯖꯔꯅꯤ ꯑꯗꯨꯝ
ꯍꯧꯖꯤꯛꯁꯦ ꯖꯨꯟ ꯍꯧꯖꯤꯛꯁꯦ ꯖꯨꯟꯅꯦꯕꯀꯣ ꯑꯩ ꯗꯤꯁꯦꯝꯕꯔ ꯑꯣ ꯁꯅꯥꯁꯤꯔ ꯈꯪꯗꯦ ꯑꯩ ꯈꯜꯂꯤꯅꯤ
ꯑꯝ ꯑꯗꯨ ꯅꯪ ꯁꯟꯅꯕ ꯇꯣꯛꯑꯁꯨ ꯆꯍꯤ ꯑꯃ ꯑꯅꯤ ꯇꯣꯛꯑꯁꯨ ꯀꯩꯁꯨ ꯀꯥꯏꯗꯕ ꯑꯃꯨꯛ ꯆꯍꯤ ꯑꯥ ꯊꯥ ꯋꯥꯟ ꯑꯥ ꯍꯞꯇꯥ ꯑꯃꯔ ꯑꯗꯨ ꯁꯟꯅꯥꯈ꯭ꯔꯗꯤ ꯑꯗꯨꯝ ꯊꯣꯛꯑꯅꯤꯕ ꯌꯥꯝ ꯂꯥꯏꯅ ꯊꯣꯛꯀꯅꯤꯕ ꯍꯥꯟꯅ ꯁꯥꯟꯅꯔꯨꯕꯒꯤꯀꯣ
ꯈꯪꯗꯦꯗ ꯑꯩ ꯄꯩꯁꯥꯕꯨ ꯂꯩꯔꯗꯤ ꯗꯤꯁ-ꯗꯤꯁ ꯏꯌꯔ ꯗꯤꯁꯌꯔ ꯁꯅꯥꯁꯤꫪ ꯄꯨꯔꯥ ꯁꯅꯥꯁꯤꫪ ꯈꯟꯕꯅꯤ
ꯄꯩꯁꯥ ꯌꯥꯝ ꯆꯪꯕꯅꯤ
ꯄ꯭ꯔꯣꯇꯤꯟꯗꯤ ꯆꯥꯗꯦ
ꯎꯝ
ꯑꯁ ꯀꯩ ꯏꯟꯖꯥꯡ ꯆꯥꯔꯒꯦ
ꯉꯥꯁꯤꯁꯦ ꯁꯣꯏꯁꯣꯏꯕꯨꯝ ꯏꯔꯣꯟꯕ ꯇꯧꯋꯤ
ꯎꯝ ꯍꯥꯎꯅ ꯅꯪ ꯅꯪ
ꯍ ꯇ ꯇꯧꯗꯤꯗ ꯑꯈꯣꯏ ꯃꯥꯅ ꯇꯧꯋꯦ
ꯎꯝ
ꯕꯔꯥꯗꯔ ꯑꯩꯗꯤ ꯍꯌꯦꯡ ꯁ꯭ꯀꯨꯜ ꯆꯠꯇꯣꯏꯅꯤꯅꯦꯍꯦ
ꯑꯁ ꯎꯝ ꯆꯠꯄ ꯆꯠꯂꯣ
ꯃꯤ ꯃꯤ ꯑꯅꯧꯕ ꯂꯥꯛꯏ ꯍꯥꯏꯅꯤ
ꯑꯦꯁ ꯅꯨꯄꯤꯔꯣ
ꯑꯥꯔꯁꯇ ꯇꯂꯦꯠꯀꯨꯝꯕꯀꯣ ꯑꯎ ꯅꯨꯄꯤ ꯎꯝ
ꯋꯥ ꯌꯥꯝꯃꯤꯍꯦ ꯍꯧꯖꯤꯛꯇꯤ
ꯅꯤꯌꯨ ꯀꯃꯔꯅꯤꯀꯣ
ꯎꯝ
ꯑꯁ ꯁꯥꯏꯟꯁꯇꯁꯨ ꯂꯥꯛꯄꯅꯦ
ꯁꯥꯏꯟꯁꯇꯗꯤ ꯑꯌꯥꯝꯕ ꯃꯤ ꯌꯥꯝꯗꯕꯅꯦ ꯁ꯭ꯀꯨꯜ ꯈꯨꯗꯤꯡꯒꯤ ꯀꯩ ꯍꯥꯏꯁꯤꯔ ꯁꯥꯏꯟꯁꯇꯤ ꯂꯨꯕꯅꯤꯅꯀꯣ
ꯑꯩꯅ ꯈꯪꯕꯗ ꯑꯩꯅ ꯈꯪꯕꯗ ꯍꯧꯖꯤꯛꯁꯦ ꯁꯥꯏꯟꯁꯁꯦ ꯅꯤꯌꯨ ꯑꯦꯗꯃꯤꯁꯟ ꯂꯥꯛꯄꯁꯦ
ꯎꯝ
ꯋꯥꯟ ꯇꯨ ꯃꯔꯤ ꯃꯉꯥꯒꯨꯝꯕꯗꯤ ꯂꯥꯛꯑꯦ
ꯂꯧꯅꯤꯡꯗꯕꯅꯦꯕ ꯁꯥꯏꯟꯁꯁꯦ ꯑꯪꯀꯥ ꯈꯣꯠꯄꯒꯤ ꯌꯥꯎꯕꯅꯤꯅꯀꯣ
ꯑꯁ ꯑꯥꯔꯠꯁꯇ ꯏꯀꯣꯅꯣꯃꯤꯛꯇ ꯑꯪꯀꯥ ꯈꯣꯠꯄ ꯌꯥꯎꯋꯤꯅꯤ
ꯑꯧ ꯌꯥꯎꯕꯅꯤ ꯈꯔꯗꯤ ꯌꯥꯝ ꯌꯥꯎꯕ꯭ꯔꯥ
ꯈꯔ ꯈꯔ ꯌꯥꯎꯋꯤ ꯍꯥꯏꯅꯤ ꯃꯦꯠꯁꯀꯤ ꯈꯔ ꯇꯜꯂꯦꯕ ꯑꯩꯗꯤ
ꯁꯤꯁꯨ ꯇꯜꯂꯦ ꯕꯨꯗꯤꯑꯣ ꯂꯧꯕꯥ ꯌꯗꯔꯣ
ꯃꯦꯠꯁꯄꯨꯅꯤ ꯍꯥꯏꯔꯒꯗꯤꯗꯤ ꯑꯩꯗꯤ ꯇꯜꯂꯤ
ꯑꯩꯁꯨ ꯃꯦꯁ ꯍꯥꯏꯈ꯭ꯔꯗꯤ ꯍꯩꯇ꯭ꯔꯦꯍꯦ ꯆꯍꯤ ꯑꯃꯅꯤ ꯑꯗꯨ ꯌꯥꯏꯕ
ꯑꯩ ꯇꯨꯀꯠ
ꯍꯥꯏ
ꯑꯩꯗꯤ ꯇꯗꯨꯀꯠ ꯆꯩꯌꯦ
ꯎꯝ
ꯈꯪꯒ꯭ꯔꯦꯅꯤ ꯁ꯭ꯀꯨꯜꯒꯁꯤ
ꯀꯨꯜꯗꯤ ꯐꯖꯟ ꯀꯥ
ꯑꯩꯅ ꯈꯜꯂꯤꯁꯦ ꯀ꯭ꯂꯥꯁ ꯏꯂꯚꯦꯟ ꯑꯩꯅ ꯄꯀꯥ ꯀꯥꯔ ꯌꯥꯕ꯭ꯔꯥ ꯍꯥꯏꯅ ꯈꯟꯕꯀꯣ
ꯎꯝ
ꯀꯩꯌꯥ ꯁꯤꯚꯦꯁ ꯂꯧꯅꯦ ꯀꯌꯥ ꯁꯤꯔꯤꯁꯂꯗꯅꯤ
ꯄ꯭ꯔꯥꯏꯚꯦꯠ ꯅꯠꯇ꯭ꯔꯣ ꯊꯥ ꯈꯨꯗꯤꯡꯒꯤ ꯑꯗꯨꯝ ꯊꯤꯕ ꯅꯠꯇ꯭ꯔꯣ
ꯑ ꯄꯥꯏꯚꯦꯠꯔ ꯒꯚꯔꯃꯦꯟꯠ ꯁꯦꯟꯇꯔꯔ
ꯄ꯭ꯔꯥꯏꯚꯦꯠꯇꯤ ꯀꯥꯕ ꯉꯝꯗ꯭ꯔꯤꯅꯦ ꯑꯩꯈꯣꯏꯗꯤ ꯊꯥ ꯈꯨꯗꯤꯡꯒꯤ ꯑꯗꯨꯝ ꯊꯤꯕ ꯁꯨꯔꯛꯄꯨꯗꯤ ꯑꯦꯠꯃꯤꯁꯟ ꯑꯃꯈꯛꯇ ꯇꯧꯔꯒ ꯑꯗꯨꯝ ꯑꯦꯛꯖꯥꯝ ꯊꯥꯔꯒ ꯑꯗꯨ ꯑꯗꯨꯅ ꯍꯦꯟꯅ ꯐꯔꯤꯅꯦ
ꯑꯦ ꯑꯩꯁꯨ ꯁꯨꯃꯥꯏꯅꯗꯤ ꯇꯧꯅꯤꯡꯗꯕ ꯇꯧꯅꯤꯡꯕꯅꯤ ꯑꯗ ꯄꯦꯔꯦꯟꯁꯇ ꯌꯥꯗꯣꯏ ꯋꯥꯅꯤ
ꯎꯝ ꯐꯖꯅ ꯇꯝꯍꯟꯅꯤꯡꯕ ꯃꯥꯜꯂꯤꯀꯣ
ꯈꯪꯗꯦ ꯃꯣꯏꯒꯤ ꯋꯥꯈꯜꯗꯗꯤ ꯐꯖꯅ ꯀꯥꯍꯜꯂꯒ ꯃꯤ ꯑꯃ ꯑꯣꯏꯍꯟꯒꯦ ꯍꯥꯏꯅꯤ
ꯎꯝ ꯊꯝꯖꯤꯇꯦ ꯁꯥ ꯑꯣꯂꯨꯕꯨ
ꯍꯧꯖꯤꯛꯇꯤ ꯉꯥ ꯑꯣꯜꯂꯤ
ꯉꯗꯕꯤ ꯑꯣꯏꯁ ꯂꯨꯍꯦ
ꯃꯣꯏ ꯋꯥꯈꯜꯒ ꯑꯩꯈꯣꯏ ꯋꯥꯈꯜꯒ ꯃꯥꯟꯅꯗꯕꯅꯤꯅ
ꯎꯉꯒꯤ ꯋꯥ ꯀꯜꯗ ꯀꯔ
ꯇꯝꯂꯤꯕ ꯑꯩꯈꯣꯏꯗꯗꯤ ꯌꯥꯝ ꯋꯥꯕ
ꯎꯝ
ꯅꯠꯇ꯭ꯔ
ꯃꯥꯅꯦ ꯈꯟꯕ
ꯄꯪꯍꯥꯏ ꯍꯥꯏ ꯐꯦꯜ ꯇꯧꯏꯤ ꯍꯥꯏ ꯃꯥꯔꯛ ꯐꯖꯅ ꯐ